ꯍꯂ ꯀꯩꯗꯧꯔꯤꯅꯣ ꯇꯥꯏ ꯀꯩꯗꯧꯔꯤꯅꯣ ꯑꯩꯁꯨ ꯍꯧꯖꯤꯛ ꯆꯥꯛꯆꯥꯕ ꯂꯣꯏꯔꯒ ꯂꯩꯌꯦ
ꯐꯝ ꯍ
ꯑꯥ ꯐꯝꯃꯦ ꯀꯔꯤ ꯀꯔꯤ ꯊꯕꯛ ꯇꯧꯔꯦ ꯉꯁꯤꯗꯤ
ꯑꯣ ꯑꯗꯨꯝ ꯑꯩꯒꯤ ꯎꯝ ꯗꯨꯀꯥꯟꯗ ꯀꯣ ꯗꯨꯀꯥꯟꯗ ꯀꯣꯕ ꯆꯠꯄ ꯅꯪꯗꯤ
ꯑꯩꯁꯨ ꯉꯁꯤ ꯑꯃꯨꯛꯀ ꯍꯧꯒꯠꯂꯒ ꯀ꯭ꯂꯥꯁ ꯆꯠꯂꯦ ꯄꯨꯡ ꯇꯔꯥ ꯋꯥꯢꯗꯩꯔ ꯑꯗꯨ ꯑꯣꯏꯔꯒ ꯄꯨꯡ ꯑꯦꯂꯚꯦꯟꯗꯅ ꯂꯥꯟꯁ ꯆꯥꯔꯒ ꯑꯅꯤꯗ ꯗꯌꯨꯇꯤ ꯃꯨꯛꯀ ꯆꯠꯂꯦ ꯑꯗꯨ ꯍꯜꯂꯛꯔꯒ ꯍꯧꯖꯤꯛ ꯆꯥꯛ ꯆꯥꯕ ꯂꯣꯏꯔꯒ ꯂꯩꯑꯦ
ꯑꯥ ꯆꯥꯛ ꯆꯔꯤꯕ꯭ꯔꯥ
ꯆꯔꯦ ꯍꯣꯏ
ꯑꯥ
ꯅꯪꯗꯤ ꯀꯔꯤ ꯀꯔꯤ ꯊꯕꯛ ꯇꯧꯔꯒ ꯂꯩꯔꯤꯅꯣ ꯍꯧꯖꯤꯛꯀꯥꯟꯗꯤ
ꯎꯝ ꯑꯗꯨꯝ ꯀꯔꯤꯁꯨ ꯇꯧꯗꯦ ꯑꯗꯨꯝ ꯎꯝ ꯂꯨꯏꯌꯦꯗ ꯌꯨꯝꯗ
ꯑꯥ ꯂꯩꯕꯗꯤ ꯅꯨꯡꯉꯥꯏꯔꯤꯕꯣ ꯅꯣꯏꯁꯦ ꯌꯨꯝꯗ
ꯑ ꯍꯣꯏ ꯅꯨꯡꯉꯥꯏꯌꯦ ꯅꯪꯁꯨ ꯑ ꯅꯪ ꯑꯗꯨ ꯇꯤ ꯆꯠꯄ ꯅꯨꯡꯉꯥꯏꯕ꯭ꯔꯥ
ꯆꯠꯅꯤꯡꯗ꯭ꯔꯦ ꯋꯥꯔꯦ ꯊꯕꯛ ꯇꯧꯗ꯭ꯔꯁꯨ
ꯍ
ꯅꯪꯗꯤ ꯑ ꯅꯪꯁꯨ ꯀꯣꯏꯔꯛꯎꯗꯅ ꯑꯃꯨꯛꯀ
ꯍꯣꯏ ꯍꯣꯏ ꯀꯣꯏꯔꯛꯀꯦ
ꯎꯗꯕ ꯀꯨꯏꯔꯦ ꯅꯪꯕꯨꯁꯨ
ꯑ ꯍꯣꯏ
ꯃꯁꯥ ꯌꯥꯝ ꯐꯖꯔꯝꯂꯦ ꯃꯦ ꯀꯣꯏꯔꯛꯀꯦ ꯃꯇꯝ ꯐꯔꯛꯄ ꯃꯇꯝꯗ
ꯍꯣꯏ
ꯅꯪꯁꯨ ꯑꯃꯨꯛꯀ ꯀꯣꯏꯔꯛꯄ ꯀꯥꯟꯗ ꯑꯩꯈꯣꯏꯒꯤ ꯍꯣꯁꯇꯦꯜꯗ ꯂꯩꯌꯣ ꯑꯈꯣꯏ ꯑꯈꯣꯏ ꯑꯥ ꯂꯣꯏꯗ꯭ꯔꯤꯉꯩꯗ ꯅꯪ ꯂꯥꯛꯑꯗꯤ
ꯑ ꯍꯣꯏ ꯍꯣꯏ ꯐꯝꯃꯤꯟꯅꯁꯦ ꯀꯣ
ꯎꯝ ꯃꯃꯥꯈꯣꯏꯗꯤ ꯅꯨꯡꯉꯥꯏꯔꯒ ꯂꯩꯔꯤꯕ꯭ꯔꯣ
ꯑꯣ ꯍꯣꯏ ꯅꯨꯡꯉꯥꯏꯌꯦ ꯅꯨꯡꯉꯥꯏ ꯑ ꯑꯣ ꯍꯣꯏ ꯃꯥꯁꯨ ꯅꯨꯡꯉꯥꯏ
ꯑꯥ
ꯎꯝ
ꯁꯤ ꯑꯗꯨꯝ ꯍꯧꯖꯤꯛꯀꯅꯤ ꯌꯨꯝꯗ ꯂꯩꯔꯒ ꯂꯩꯕ꯭ꯔꯣ
ꯑ ꯍꯣꯏ
ꯑ
ꯎꯝ
ꯍꯧꯖꯤꯛꯇꯤ ꯀꯔꯤ ꯇꯧꯒꯅꯤ ꯇꯨ
ꯎꯝ ꯑꯩ ꯆꯥꯛ ꯆꯥꯗ꯭ꯔꯤ ꯑꯗꯨꯒꯤ ꯑꯗꯨꯝ
ꯑ
ꯎꯝ
ꯊꯦꯡꯉꯦꯗꯅꯥ
ꯍꯥꯥ
ꯊꯦꯡꯉꯦ ꯆꯥꯔꯣ ꯆꯥꯛ
ꯍꯣꯏ ꯍꯣꯏ ꯍꯣꯏ ꯆꯥꯏꯒꯦ ꯉꯁꯥꯏꯗ ꯑꯥꯏ ꯌꯥꯝ ꯎꯝ ꯑꯆꯥꯄꯣꯛ ꯌꯥꯝ ꯆꯥꯛꯈ꯭ꯔꯦ ꯑꯗꯨꯒꯤ ꯄꯨꯠꯀꯣ ꯊꯜꯂꯦ ꯑꯗꯨꯒꯤ ꯆꯥꯅꯤꯡꯗꯦ ꯑꯗꯨꯒꯤꯅꯦ ꯑ
ꯑ ꯅꯪꯁꯨ ꯌꯥꯝ ꯊꯤ ꯅꯣꯏꯔꯒ ꯌꯥꯝꯅ ꯆꯥꯕ꯭ꯔꯣ
ꯑ ꯍꯣꯏ ꯍꯧꯖꯤꯛꯀꯥꯟꯗꯤ ꯑ ꯚꯤꯇꯥꯃꯤꯟ ꯑꯃ ꯆꯥꯑꯦꯀꯣ ꯑꯦꯄꯇꯥꯏꯒꯤ ꯑꯗꯨꯒ
ꯎꯝ
ꯎꯝ ꯆꯥꯛꯀꯨꯝꯕ ꯌꯥꯝ ꯆꯥꯏꯌꯦ
ꯌꯥꯝꯅ ꯆꯥꯔꯗꯤ ꯐꯔꯦ ꯌꯥꯝꯅ ꯊꯤ ꯅꯣꯏꯔꯁꯨ ꯑꯩꯈꯣꯏ ꯊꯤꯅꯣꯏꯕꯁꯤꯡꯁꯦ ꯆꯥꯛ ꯌꯥꯝ ꯆꯥꯕ ꯃꯥꯜꯂꯦ ꯑꯩꯁꯨ ꯍꯧꯖꯤꯛꯀꯥꯟ ꯑꯦꯄꯦꯇꯥꯏꯠ ꯌꯥꯝ ꯐꯥꯏꯌꯦ
ꯑꯣ
ꯃꯤꯅ ꯎꯔꯨꯗꯤ ꯌꯥꯝꯅ ꯆꯥꯅꯅꯤꯡꯉꯥꯏ ꯈꯜꯂꯒ ꯎꯕꯒꯅꯤ ꯌꯥꯝꯅ ꯆꯥꯕꯁꯤꯡꯅꯤ ꯑꯈꯣꯏꯁꯦ
ꯍꯣꯏ ꯌꯥꯝ ꯆꯥꯕꯁꯨꯀꯣ ꯎꯝ
ꯍꯣꯏ ꯎꯝ
ꯑꯣ ꯆꯤꯡꯒꯤ
ꯍꯣꯏ
ꯑꯩ ꯍꯨꯖꯤꯀꯥꯟꯗꯤ ꯏꯕ
ꯍꯣꯏ ꯋꯦꯠꯇꯤ ꯒꯦꯟ ꯇꯧꯅꯤꯉꯥꯏ ꯇꯧꯔꯁꯨ ꯋꯥꯏꯗꯨ ꯑꯣꯏꯁꯨ ꯈꯔ ꯑ ꯑꯩꯈꯣꯏ ꯏꯁꯥ ꯅꯨꯡꯉꯥꯏꯇꯔꯗꯤ ꯋꯦꯠ ꯂꯣꯁꯇꯤ ꯌꯥꯝ ꯏꯖꯤ ꯑꯣꯏꯌꯦ
ꯑꯍꯣꯏ ꯍꯥꯏꯗꯤ ꯍꯨꯖꯤꯛꯀꯥꯟꯗꯤ ꯑꯣꯒꯦꯡꯀꯣ ꯑꯣ ꯋꯦꯠ ꯑꯍꯨꯝꯒꯨꯝꯕ ꯀꯣ ꯋꯦꯠ ꯇꯧꯈ꯭ꯔꯦꯕ ꯊ꯭ꯔꯤ ꯀꯦꯖꯤꯒꯨꯝꯕ ꯎꯝ
ꯐꯖꯅ ꯁꯦꯝꯕ ꯃꯥꯜꯂꯦ
ꯍꯣꯏ
ꯎꯝ
ꯆꯤꯌꯔꯗꯤ ꯃꯞ ꯃꯄꯥꯟ ꯆꯠꯇꯣꯏꯔꯥ ꯅꯠꯇ꯭ꯔꯒ ꯑꯗꯨꯝ ꯂꯩꯗꯣꯏꯔꯣ
ꯎꯝ ꯅꯦꯁꯤꯔꯗꯤ ꯐꯖꯟꯅ ꯁꯟꯗꯦꯗ
ꯑꯥ ꯅꯪꯗꯤ ꯅꯪꯒꯤ ꯈꯨꯟꯗ ꯀꯔꯤ ꯇꯧꯔꯒ ꯂꯩꯌꯦ
ꯑꯗꯨꯝ ꯂꯩꯕ ꯑꯩ ꯎꯝ ꯑꯦꯛꯖꯥꯝ ꯄꯤꯕꯀꯣ ꯑꯗꯨꯒꯤ ꯎꯝ
ꯑ
ꯄ꯭ꯔꯤꯄꯦꯌꯔ ꯇꯧꯕꯅꯦ
ꯑ ꯃꯤ ꯂꯩꯔꯤꯛ ꯍꯩꯕꯅꯤꯅ
ꯎꯪ ꯍꯦꯇꯦ ꯅꯪꯗꯤ ꯑ ꯍꯦꯇꯦꯕ ꯎꯝ
ꯍꯥ
ꯅꯟꯗꯤ ꯑ ꯊꯕꯛ ꯎꯝ ꯅꯪꯒꯤꯗꯨ ꯑ ꯅꯪꯒꯤ ꯇ꯭ꯔꯦꯅꯤꯡꯗꯣ ꯂꯣꯏꯕꯀꯣ ꯂꯣꯏꯕ ꯃꯇꯝꯗ ꯀꯂꯦꯖ ꯊꯕꯛ ꯇꯧꯒꯦꯔꯥ
ꯈꯪꯗ꯭ꯔꯦ ꯑꯩꯁꯨ ꯑ ꯅꯤꯅꯦꯗꯣ ꯃꯥꯒꯤ ꯃꯐꯝꯗꯗꯤ ꯂꯥꯛꯑꯣ ꯍꯥꯏꯌꯦꯕ ꯑꯗꯒꯤ ꯈꯪꯗ꯭꯭ꯔꯦ ꯂꯣꯏꯔꯒ ꯑꯁꯤꯗꯒꯤ ꯑꯁꯤ ꯌꯔꯂꯤ ꯂꯩ ꯂꯩꯔꯛꯒꯅꯤ ꯃꯗꯨ ꯑꯣꯏꯕꯗꯒꯤ ꯈꯪꯔꯥꯒꯦ
ꯑꯣ ꯎꯝ
ꯅꯪ ꯉꯁꯤ ꯀꯔꯤ ꯌꯦꯟꯁꯥꯡ ꯊꯨꯡꯉꯦ
ꯎꯝ ꯑꯜꯂꯨꯒ ꯀꯣꯕꯤ
ꯍꯧꯔꯝꯅꯤꯀꯣ ꯃꯤꯗꯤ ꯌꯥꯝꯅ
ꯅꯁꯨ ꯑꯗꯨꯝ ꯀ ꯅꯪꯁꯨ ꯑꯗꯨꯝ ꯃꯔꯥꯛ ꯃꯔꯥꯡꯇ ꯀꯣꯜ ꯇꯧꯔꯛꯑꯣ ꯅꯣꯏꯕꯨꯁꯨ ꯄꯥꯎ ꯐꯥꯎꯗ꯭ꯔꯕ ꯀꯨꯏꯔꯦ
ꯍꯣꯏ ꯍꯣꯏ
ꯅꯟꯗꯤ ꯍꯩꯌꯦꯀꯣ ꯄꯔꯦ ꯐꯖꯅꯥ ꯍꯩꯀꯣ ꯅꯥꯗꯤ ꯍꯥꯏꯗꯤ ꯐꯖ
ꯑꯩꯁꯨ ꯍꯩꯇꯦ
ꯑꯩꯗꯣ ꯐꯖꯅ ꯈꯟꯗꯦ ꯑꯗꯨꯒꯤꯅꯦꯕ ꯎꯝ ꯕꯥꯞ ꯇꯥꯏꯁꯨ ꯕꯥꯞ ꯇꯥꯏꯑꯦꯕ ꯑꯗꯨꯒꯤ ꯑꯣ ꯃꯅꯤꯄꯨꯔꯤ ꯍꯤꯁꯕ ꯑꯥ ꯀ꯭ꯌꯥ ꯀ꯭ꯔꯤ ꯍꯥꯏꯁꯤꯔꯥ ꯃꯇꯝ ꯀꯨꯏꯔꯦꯕ
ꯍꯣꯏ
ꯃꯅꯤꯄꯨꯔꯤꯅ ꯁꯥꯕꯅꯦ ꯃꯅꯤꯄꯨꯔꯤꯒꯤ ꯂꯣꯟ ꯁꯥꯕ
ꯍꯣꯏ ꯍꯣꯏ ꯅꯪ ꯍꯧꯖꯤꯛ ꯍꯥꯏꯔꯤꯁꯤ ꯌꯥꯝꯅ ꯍꯩꯔꯦ ꯑꯩꯈꯣꯏꯒ ꯆꯞ ꯃꯥꯟꯅꯔꯦ
ꯑꯗꯨꯁꯨ ꯅꯪꯅ ꯍꯦꯜꯂꯦ
ꯅꯪꯅ ꯍꯦꯜꯂꯤꯅꯦ ꯅꯪ ꯇ ꯅꯪꯅ ꯉꯥꯡꯕꯅ ꯍꯦꯟꯅ ꯇꯥꯕ ꯅꯨꯡꯉꯥꯏꯔꯤꯅꯦ
ꯎꯝ ꯑꯥꯗꯤ ꯎꯝ ꯀꯨꯏꯔꯦꯕ
ꯑꯥ
ꯀ꯭ꯂꯥꯁ ꯏꯂꯚꯦꯟ ꯇꯨꯋꯦꯜꯐ ꯀꯨꯝꯕ ꯑꯩꯁꯨ ꯏꯝꯐꯥꯜꯗ ꯇꯝꯃꯦꯀꯣ ꯑꯗꯨꯒꯤ ꯈꯪꯉꯦꯕ ꯑꯗꯨ ꯑꯣ ꯍꯧꯖꯤꯛꯇꯣ ꯎꯪ
ꯅꯪ ꯑ ꯀꯔꯤ ꯑ ꯇꯨ ꯏꯌ꯭ꯔꯁꯀꯨꯝꯕ ꯂꯩꯔꯝꯕ꯭ꯔꯥ
ꯍꯣꯏ
ꯑ
ꯎꯝ
ꯑꯥ
ꯑꯗꯨꯒꯤ ꯎꯝ ꯀꯨꯏꯔꯦꯕ ꯈꯪ ꯈꯪꯉꯦ ꯎꯝ ꯅꯪꯗꯤ ꯃꯁꯛ ꯐꯖꯩ ꯍꯣꯏ ꯅꯪꯗꯤ ꯃꯁꯛ ꯃꯌꯥꯝ ꯐꯖꯥꯏꯀꯣ
ꯑꯦ ꯌꯥꯝ ꯊꯤꯌꯦ ꯅꯪꯅ ꯍꯦꯟꯅ ꯐꯖꯔꯤꯅꯦ
ꯅ ꯅꯪꯅ ꯅꯪꯗꯣ ꯌꯥꯝ ꯐꯖꯩꯕ
ꯅꯪꯗꯤ ꯌꯥꯝ ꯐꯖꯩꯌꯦ
ꯑꯗꯨ ꯂꯥꯁ ꯇꯏꯝ ꯅꯪꯅ ꯂꯄꯇꯗꯣ ꯑꯩꯅ ꯑꯩꯒꯤ ꯏꯅꯥꯎꯅꯨꯄꯤꯁꯨ ꯍꯩꯌꯦ ꯅꯪꯒꯤ ꯏꯃꯥꯟꯅꯨꯕꯤꯗꯨ ꯌꯥꯝ ꯐꯖꯩꯌꯦ
ꯅꯪꯁꯨ ꯍꯦꯟꯅ
ꯎꯝ
ꯂꯥꯁ ꯌꯤꯔꯗꯣ ꯅꯪꯒꯤ ꯈꯨꯣꯟꯗ ꯂꯥꯛꯀꯦꯈꯟꯈꯤꯒ ꯔꯦꯗꯤ ꯇꯧꯃꯟꯥꯟꯕꯗꯒꯤ ꯚꯀꯦꯠꯁꯨ ꯄꯨꯔꯒ ꯇꯨꯕꯅꯦ
ꯍ ꯅꯦꯛꯁ ꯇꯥꯏꯝ ꯎꯝ ꯃꯇꯝ ꯀꯣ ꯃꯇꯝ ꯐꯥꯕꯗꯣ ꯑꯃꯨꯛꯀ ꯂꯥꯛꯑꯣ ꯀꯣ ꯍꯥꯏꯒꯦꯀꯣ ꯈꯨꯨꯟꯗꯥ ꯎꯝ ꯎꯝ ꯍꯝ ꯍꯝ
ꯅꯪꯁꯨ ꯏꯝꯐꯥꯜ ꯀꯣꯔꯛꯄ ꯀꯥꯟꯗ ꯌꯨꯝꯗ ꯂꯥꯛꯑꯣ
ꯑ ꯍꯣꯏ ꯍꯣꯏ ꯂꯥꯛꯀꯦ
ꯀꯣꯏꯔꯛꯑꯣ ꯌꯥꯅꯤ ꯍ ꯀ
ꯑꯗꯨ ꯅꯈꯣꯏ ꯅꯈꯣꯏꯒꯤ ꯍꯣꯁꯇꯦꯜꯗ ꯀꯔꯤ ꯊꯣꯡꯕ ꯏꯟꯁꯥꯡ ꯍꯥꯎꯕ꯭ꯔꯥ
ꯌꯦꯡꯉꯤ
ꯆꯥꯛ ꯀꯨꯝꯕ ꯄꯤꯕ ꯁꯥ ꯀꯨꯝꯕ
ꯑꯣꯏ ꯎꯝ ꯑꯩꯈꯣꯏꯗꯤꯀꯣ ꯇꯨ ꯋꯤꯛꯁꯇ ꯆꯤꯀꯟ ꯄꯤꯌꯦ
ꯑꯣ
ꯑ ꯋꯥꯟ ꯋꯤꯛꯇ ꯆꯤꯛꯀꯟ ꯇꯨ ꯇꯥꯏꯝꯁ ꯑꯗꯨ ꯑꯣꯏꯔꯒ ꯑ ꯌꯦꯔꯨꯝꯗꯣ ꯑꯨ ꯑꯅꯤꯔꯛ ꯄꯤꯌꯦ
ꯑꯣ
ꯑꯗꯨ ꯑꯣꯏꯔꯁꯨ ꯌꯦꯡꯔꯁꯨ ꯌꯦꯟ ꯏꯟꯁꯥꯡꯗ ꯍꯥꯎꯗꯤ ꯍꯥꯎꯗꯦ ꯃꯍꯥꯎ ꯂꯩꯇ꯭ꯔꯦ ꯆꯝ ꯆꯝꯊꯔꯒ
ꯑꯗꯣ ꯅꯈꯣꯏꯒꯤ ꯍꯣꯁꯇꯦꯜꯗ ꯃꯤ ꯌꯥꯝꯃꯦꯀꯣ ꯑꯣ ꯃꯤ ꯀꯌꯥ ꯂꯩꯕ꯭ꯔꯥ ꯇꯣꯇꯦꯜ
ꯗꯨꯗꯤ ꯃꯤ ꯌꯥꯝꯃꯦꯀꯣ ꯌꯥꯝ
ꯑ ꯃꯤꯗꯤ ꯌꯥꯝꯃꯦ ꯈꯣꯏ ꯒꯥꯜꯁ ꯈꯛꯇ
ꯑꯗꯨꯗꯤ ꯅꯈꯣꯏꯗꯣ ꯄꯨꯡ ꯀꯌꯥꯗ ꯇꯨꯝꯒꯦꯔꯥ꯫
ꯑꯗꯨꯁꯨ ꯇꯨꯝꯅꯤꯡꯗꯕ ꯅꯨꯃꯤꯠꯇꯤ ꯑꯗꯨꯝ ꯃꯨꯕꯤ ꯌꯦꯡꯉꯒ ꯂꯩꯕ ꯅꯨꯃꯤꯠꯁꯨ ꯂꯩꯌꯦ꯫
ꯎꯝ ꯑꯗꯨꯗꯤ ꯄꯨꯡ ꯀꯌꯥꯗ ꯍꯧꯒꯠꯀꯦꯔꯥ꯫
ꯀꯨꯏꯅ ꯍꯧꯒꯠꯄ ꯅꯨꯃꯤꯁꯨ ꯂꯩꯌꯦ
ꯖꯤꯛꯀꯥꯟꯗꯤ ꯕꯤꯇꯥꯃꯤꯟ ꯍꯥꯏꯗꯨꯒꯤ ꯌꯥꯝ ꯇꯨꯝꯅꯤꯡꯅꯦꯕ ꯑꯗꯨꯒꯤ ꯎꯝ꯫ ꯆꯥꯛꯆꯥꯒꯤ ꯆꯥꯛꯆꯥ ꯂꯧꯔꯒꯀꯣ ꯇꯨꯡꯒꯤ꯫
ꯎꯝ
ꯑꯗꯨꯒ ꯑꯥꯏ ꯃꯣꯔꯅꯤꯡꯗꯀꯣ ꯁꯚꯦꯟ ꯊꯥꯔꯇꯤꯒꯨꯝꯕ ꯍꯧꯒꯠꯄ꯫ ꯌꯥꯝ ꯇꯨꯝꯃꯦ ꯍꯧꯖꯤꯛ ꯀꯥꯟꯗꯤ ꯚꯤꯇꯥꯃꯤꯟꯒꯤ ꯗꯃꯛꯇ꯫
ꯆꯥꯕꯁꯨ ꯌꯥꯝꯅ ꯆꯥꯎ꯫
ꯍꯣꯏ ꯐꯖꯅ ꯆꯥꯒꯦ ꯐꯖꯅ ꯆꯥꯏꯌꯦ ꯍꯧꯖꯤꯛꯀꯥꯟꯗꯤ ꯌꯥꯏ꯫
ꯍꯣꯏ ꯑꯩꯁꯨ ꯃꯥꯁꯦ ꯐꯥꯕꯒꯤ ꯑꯃ ꯋꯦꯠꯒꯦꯟ ꯇꯧꯕꯒꯦ꯫ ꯇꯨꯝꯅꯤꯡꯕꯁꯤ ꯆꯥꯕ ꯂꯣꯏꯔꯦ ꯑꯃꯨꯛꯀ ꯇꯨꯝꯒꯤꯅꯤ ꯆꯥꯛ ꯆꯥꯕ ꯂꯣꯏꯔꯦ ꯑꯃꯨꯛꯀ ꯫ ꯀꯟꯅ ꯇꯨꯝꯕꯅꯦ ꯑꯗꯨꯏꯔꯒ꯫ ꯑꯆꯥꯄꯣꯠꯁꯨ ꯆꯥꯅꯤꯡꯃꯟꯕ ꯑꯗꯨꯝ ꯈꯣꯏꯔꯥꯡꯕꯗꯣ ꯑꯗꯨꯃꯥꯏꯅ ꯇꯧꯋꯦ꯫
ꯑꯣ ꯍꯣꯏ ꯐꯖꯅ ꯐꯖꯅ ꯇꯨꯝꯅꯤꯅꯦꯀꯣ ꯚꯤꯇꯥꯃꯤꯟ ꯆꯥꯕꯗꯤ꯫
ꯎꯝ ꯑꯗꯨ ꯑꯣꯏꯔꯁꯨ ꯑꯆꯥꯄꯣꯠ ꯀꯨꯝꯕ ꯌꯥꯝꯅ ꯀ꯭ꯔꯦꯞ ꯑꯣꯏꯌꯦ ꯍꯥꯏꯕꯗꯤ ꯆꯥꯅꯤꯡꯕ ꯕ꯭ꯔꯦꯠꯂ ꯀ꯭ꯔꯤ ꯀꯔꯥꯔ꯫
ꯍꯣꯏ
ꯑꯩꯗꯤ ꯗꯨꯃꯥꯏ ꯇꯧꯌꯦ꯫
ꯑꯩ ꯑꯣ ꯂꯥꯁ ꯇꯥꯏꯝ ꯀꯣ ꯂꯥꯁ ꯇꯥꯏꯝ ꯀꯣ ꯏꯔꯨ ꯑꯦꯛ ꯀꯨꯝꯕꯗꯤ ꯆꯥꯗꯦꯕ ꯑꯗꯨꯒꯤ ꯍꯧꯖꯤꯛꯀꯥꯟꯗꯤ ꯑꯩꯒꯤ ꯏꯆꯦ ꯈꯣꯏꯅ ꯍꯥꯏ ꯑꯦꯛꯇꯨ ꯌꯥꯝ ꯀꯌꯥ ꯐꯥꯏꯌꯦ ꯍꯥꯏꯀꯣ ꯑꯗꯨꯒꯤ꯫
ꯎꯝ
ꯋꯦꯠ ꯒꯦꯟꯒꯨꯝꯕ ꯌꯥꯝ ꯐꯩꯌꯦ ꯍꯥꯏ ꯆꯥꯋꯣ ꯍꯥꯏ ꯑꯗꯨꯒꯤ꯫ ꯏꯔꯨꯝꯒꯨꯝꯕꯁꯨ ꯆꯥꯏꯌꯦ ꯍꯧꯖꯤꯛꯀꯥꯟꯗꯤ꯫
ꯌꯥꯝꯅꯥ ꯆꯥꯔ ꯫
ꯅꯪ ꯐ꯭ꯔꯣꯛꯀꯨꯝꯕ ꯆꯥꯕ꯭ꯔꯥ ꯐ꯭ꯔꯣꯛꯀꯨꯝꯕ ꯐ꯭ꯔꯣꯛ꯫
ꯗ꯭ꯔꯥꯏꯗꯤ ꯆꯥꯏꯌꯦꯕ ꯍꯤꯡꯕꯗꯤ ꯆꯥꯅꯤꯡ꯫
ꯑꯣ ꯑꯗꯨꯗꯤ ꯑꯣ ꯑꯩꯒꯤ ꯏꯃꯥꯅ ꯍꯥꯏꯌꯦ ꯐ꯭ꯔꯣꯛ ꯃꯍꯤꯗꯨꯀꯣ ꯃꯍꯤꯗꯨ ꯃꯍꯤꯗꯨ ꯌꯥꯝ ꯐꯩꯌꯦ ꯎꯝ꯫ ꯐꯩꯌꯦ ꯍꯥꯏꯀꯣ ꯍꯦꯜꯗꯀꯣ ꯍꯦꯜꯒꯤ ꯌꯥꯝ ꯫ ꯐꯩꯌꯦ ꯑꯗꯨꯒꯤ ꯆꯥꯏꯌꯦ ꯂꯥꯁ ꯇꯥꯏꯝꯗꯤ ꯆꯥꯗꯦꯀꯣ ꯑꯗꯨꯏ ꯍꯧꯖꯤꯛꯀꯥꯟꯗꯤ ꯑꯩꯗꯨ ꯋꯦꯠꯒꯦꯟ ꯌꯥꯝ ꯇꯣꯟꯅꯤꯡꯉꯦꯕ ꯑꯗꯨꯒꯤ ꯐ꯭ꯔꯣꯛꯀꯨꯝꯕꯁꯨ ꯆꯥꯏꯌꯦ
ꯖꯥꯠ ꯖꯥꯠ ꯍꯧꯒꯨꯝꯅꯗꯤ ꯂꯩꯔꯝꯃꯣꯢꯕꯀꯣ ꯖꯥꯝꯗꯤ ꯇꯧꯒꯅꯨ
ꯑꯗꯨꯒꯨꯝꯕꯗꯤ ꯇꯣꯔꯣꯢ
ꯄ꯭ꯔꯣꯛ ꯆꯥ ꯆꯥꯔꯒ ꯇꯨꯡ ꯍꯟꯗꯔꯗꯤ ꯂꯣꯏꯔꯦ
ꯍꯣꯏ
ꯑꯗꯨ ꯑꯣꯏꯗꯤ ꯊꯥꯝꯃꯦꯀꯣ
ꯍꯣꯏ ꯍꯣꯏ